ꯍꯜꯂ
ꯇꯥꯕ꯭ꯔꯥ
ꯎꯝ ꯀꯩꯅꯣ ꯅꯪꯒꯤꯗꯨꯕꯨ ꯗꯕꯜ ꯐꯥꯏꯚ ꯃꯦꯁꯦꯁꯅ ꯑꯗꯨꯒ ꯁꯤꯗꯅ ꯑꯃꯨꯛ ꯈꯦꯠꯅꯕ꯭ꯔꯣ
ꯍꯥ
ꯅꯝꯕꯔ ꯑꯅꯤ ꯁꯨꯄ꯭ꯔꯥ
ꯑꯣ ꯍꯣꯏ ꯑꯗꯨ ꯑꯁꯤꯗ ꯗꯨꯝ ꯇꯧꯔꯣ ꯁꯤꯗ ꯑꯣꯏꯅ ꯗꯨꯝ ꯇꯧꯔꯑꯣ
ꯑꯣ ꯋꯥꯆꯦꯞꯅ ꯀꯩꯗꯧꯕ
ꯑꯣ ꯑꯣ ꯑꯗꯨꯒꯤꯅ ꯇꯧꯔꯣ ꯑꯗꯨ ꯑꯗꯨꯒꯤꯗꯨꯅ ꯇꯧꯔꯛꯑꯣ ꯁꯤꯒꯤꯅ ꯅꯠꯇꯕ
ꯀꯩ ꯅꯪ ꯑꯦꯀꯥꯎꯟ ꯑꯅꯤꯔꯣ
ꯌꯥ
ꯄꯩꯁꯥ ꯌꯥꯝ ꯇꯥꯟꯊꯔꯦꯍꯦ
ꯀꯗꯥꯏꯗꯅꯣꯍꯦ ꯌꯥꯗꯝꯅꯦ ꯑꯍꯥꯟꯕꯒꯤ ꯌꯥꯝ ꯁꯣꯏꯈ꯭ꯔꯝꯅꯦ ꯇꯔꯥ ꯍꯦꯟꯅ ꯁꯦꯡ ꯑ ꯁꯣꯢ ꯁꯣꯏꯈ꯭ꯔꯝꯅꯦ
ꯑꯅꯤꯒ ꯇꯧꯒꯥꯏ ꯂꯩꯔꯝꯃꯦ ꯉꯛꯄ ꯍꯥꯏꯇꯔꯦ
ꯅꯪꯗꯤ ꯀꯃꯥꯏꯅ ꯇꯧꯕ ꯅꯪꯗꯤ ꯑꯃꯈꯛꯇꯔꯣ
ꯎꯝ
ꯀꯗꯥꯏꯗꯩꯅꯣ ꯑꯍꯥꯟꯕꯗꯤ ꯌꯥꯝ
ꯀꯌꯥꯝ ꯁꯣꯢꯔꯨꯅꯣ
ꯑꯦ ꯅꯣ ꯌꯥꯗꯝꯅꯦ ꯍꯧꯖꯤꯛꯃꯛ ꯅꯪꯅ ꯍꯩꯔꯤꯕ ꯋꯥꯍꯩ
ꯄꯤꯗ꯭ꯔꯤꯕ ꯁꯨꯛꯌꯥ ꯌꯥꯔꯣꯏꯌꯦ
ꯀꯩꯅꯣ ꯍꯥꯢꯁꯦ
ꯍꯥꯥ
ꯃꯣꯏꯅ ꯍꯥꯏꯔꯛꯄ ꯋꯥꯍꯩ ꯈꯣꯏꯗꯣ ꯅꯪꯗꯤ ꯁꯨꯛ ꯏꯟ ꯏꯟꯗꯦꯕ
ꯀꯩ ꯍꯥꯏꯈ꯭ꯔꯒꯦꯅꯦ ꯑꯩꯕꯣ
ꯁꯤꯒꯤ ꯋꯥꯔꯤꯁꯦ ꯁꯤꯗ ꯋꯥꯔꯤ ꯁꯥꯟꯅꯒꯅꯨ ꯍꯥꯏꯔꯝꯕꯅꯦꯕ ꯅꯪꯗꯤ ꯗꯨꯁꯨ ꯅꯪꯗꯤ ꯗꯨꯁꯨ ꯑꯝꯐꯧ ꯇꯥꯕꯤꯗꯦ ꯃꯣꯏꯒꯤ ꯑꯗꯨꯒ ꯃꯤ ꯑꯍꯨꯝ ꯁꯨꯕꯒ ꯃꯣꯏ ꯂꯣꯏ ꯉꯥꯡꯅꯕ ꯀꯥꯌꯝ
ꯁꯨꯞꯌꯥ ꯌꯥꯔꯣꯏ ꯑꯗꯨꯗꯤ ꯅꯪꯗꯤ
ꯇꯥꯕ꯭ꯔꯣ
ꯇꯥꯏꯌꯦ ꯇꯥꯢꯌꯦ
ꯑꯗꯨꯃꯥꯏꯅ ꯇꯧꯒꯅꯨ ꯁꯨꯞꯌꯥ ꯌꯥꯔꯣꯏ ꯅꯪ
ꯁꯥꯏ ꯂꯩꯇ꯭ꯔꯤꯕ
ꯂꯩꯇ꯭ꯔꯤ ꯂꯩꯍꯟꯗꯣꯏꯅꯦ ꯑꯃꯈꯛꯇꯁꯨ ꯌꯥꯝ ꯑꯃ ꯑꯃꯈꯛꯇ ꯄꯦꯜꯂꯣꯢꯅꯦ ꯃꯔꯤ ꯃꯉꯥ ꯂꯩꯍꯟꯗꯣꯏꯅꯤ ꯃꯔꯤ ꯃꯉꯥ
ꯎꯝ ꯀꯩꯒꯤꯅꯣꯍꯦ ꯃꯔꯤ ꯃꯉꯥ ꯊꯝꯗꯣꯢꯗꯤ ꯑꯃꯈꯛꯇ ꯂꯣꯏꯌꯦꯜ ꯑꯣꯏꯕꯅ ꯐꯠꯇ꯭ꯔꯣ
ꯑꯃ ꯈꯛꯇ ꯄꯦꯟꯗꯦ
ꯀꯩꯒꯤ
ꯗꯨꯝ ꯑꯃꯈꯛ ꯅꯪꯗꯤ ꯑꯃꯈꯛꯇ ꯄꯥꯝꯕ꯭ꯔꯣ
ꯑꯃꯈꯛ ꯄꯥꯝꯃꯦ ꯐꯪꯗ ꯂꯩꯔꯦ ꯂꯣꯌꯦꯜ ꯊꯤ ꯑꯣꯏ ꯊꯠꯀꯦ ꯈꯟꯕꯅꯤ ꯌꯥꯗ꯭ꯔꯦ
ꯑꯥꯎ ꯇꯥꯞ
ꯇꯥꯏ ꯅꯪ ꯅꯦꯠꯋꯥꯛ ꯅꯨꯉꯥꯏꯇꯕ꯭ꯔꯥ ꯀꯩꯅꯣꯝ ꯇꯧꯋꯤꯗꯥ
ꯍꯥ
ꯅꯪ ꯅꯦꯋꯥꯛ ꯅꯨꯡꯉꯥꯏꯇꯕ꯭ꯔꯣ
ꯅꯨꯡꯉꯥꯏꯌꯦ ꯑꯩꯗꯤ ꯑꯩ ꯀꯩꯝꯇ ꯑꯣꯏꯗꯦ
ꯎꯝ
ꯅꯪꯒꯤꯅꯦ ꯅꯨꯡꯉꯥꯏꯇꯕꯗꯣ
ꯑꯩ ꯀꯩꯝ ꯇꯧꯗꯦ ꯐꯨꯜꯅꯦ
ꯅꯪ ꯆꯍꯤ ꯀꯌꯥ ꯑꯣꯏꯒꯦ
ꯀꯨꯟ ꯃꯉꯥ
ꯍꯥꯥ
ꯀꯨꯟꯃꯉꯥ
ꯑꯣ ꯅꯪꯗꯒꯤ ꯆꯍꯤ ꯑꯅꯤ ꯑꯩ ꯑꯉꯥꯡ ꯑꯣꯏꯌꯦ
ꯎꯝ
ꯆꯍꯤ ꯑꯅꯤ ꯍꯟꯊꯔꯦ ꯅꯪꯗꯒꯤ ꯑꯗꯨꯝ ꯑꯥ ꯍꯣꯏ ꯑꯗꯨꯝ ꯆꯨꯅꯗ꯭ꯔꯣ
ꯎꯝ
ꯀꯩꯒꯤꯅꯣ ꯅꯪ ꯒꯨꯝ ꯉꯥꯡꯗ꯭ꯔꯤꯁꯦ ꯇꯨꯃꯤꯟ ꯇꯨꯃꯤꯟ ꯑꯗꯨꯝ ꯇꯨꯃꯤꯟ ꯇꯨꯃꯤꯟ ꯑꯗꯨꯝ ꯂꯩꯁꯦ ꯀꯩꯒꯤꯅꯣ ꯉꯥꯡꯉꯣ
ꯅꯪ ꯉꯥꯡ ꯇꯥꯅꯤꯡꯗꯦ
ꯎꯝ
ꯅꯪ ꯆꯍꯤ ꯀꯨꯟꯍꯨꯝꯗꯣꯏ ꯈꯛ ꯉꯥꯏꯔꯥꯕ
ꯍꯥ
ꯑꯩꯩꯅꯁꯨ ꯍꯜꯂꯦꯕ
ꯍꯣꯏ ꯅꯪꯅ ꯍꯜꯂꯦ
ꯁꯥꯏꯒꯤ ꯄꯣꯁꯁꯦ ꯑꯩꯅ ꯑꯣꯏꯁꯤꯟ ꯌꯥꯗꯧ ꯃꯥꯟꯖꯤꯂꯛꯑꯦ
ꯑꯗꯨꯅꯦ ꯑꯩꯁꯨ ꯈꯜꯂꯤꯅꯦ ꯑꯍꯥꯟꯕꯥ ꯄꯣꯁ ꯑꯥ ꯑꯍꯥꯟꯕ ꯄꯣꯁ
ꯎꯝ
ꯌꯥ
ꯑꯩꯒꯥ ꯌꯥꯝ ꯆꯥꯅꯗꯣꯔꯤꯕ ꯇꯥꯕ꯭ꯔꯥ
ꯆꯤ ꯃꯦꯟꯁꯤꯜꯂꯣ ꯍꯥꯟꯅ
ꯎꯝ ꯂꯩꯌꯨꯀꯣ ꯀꯩꯅꯣꯃꯇꯪ
ꯍꯥꯥ ꯀꯩꯅꯣ
ꯎꯝ ꯄꯥꯌꯣ ꯑꯝꯇꯪ ꯀꯩꯅꯣꯝꯇ ꯇꯧꯒꯦ ꯇꯛ ꯂꯥꯎꯅ
ꯀꯩ ꯊꯕꯛ ꯑꯂꯨꯕ ꯌꯥꯝ ꯂꯩꯔꯤꯅꯣ ꯑꯩꯒ ꯉꯥꯡꯅ ꯉꯥꯡ ꯑꯩꯒ ꯉꯥꯡꯅ ꯉꯥꯡꯅ ꯀꯔꯤ ꯊꯕꯛ ꯑꯂꯨꯕ ꯌꯥꯝ ꯂꯩꯔꯤꯅꯣꯕ
ꯎꯝ
ꯑꯩꯒ ꯉꯥꯡꯅ ꯉꯥꯡꯅ ꯀꯔꯤ ꯊꯕꯛ ꯑꯂꯨꯕ ꯂꯩꯈ꯭ꯔꯖꯥꯠꯅꯣ
ꯀꯩꯁꯨ ꯂꯩꯇꯦꯗꯥ
ꯑꯗꯨꯗꯤ ꯀꯩꯒꯤꯅꯣ ꯉꯥꯏꯈꯣ ꯍꯥꯏꯔꯤꯗꯣ ꯉꯥꯏꯈꯣ ꯍꯥꯏꯔꯒ ꯑꯩ ꯉꯥꯏꯅꯤꯡꯗꯦ
ꯑꯦ
ꯑꯩ ꯉꯥꯢꯅꯤꯡꯗꯦ
ꯊꯤꯔꯦꯅ
ꯎꯝ ꯑꯩ ꯉꯥꯏꯕꯒꯨꯝꯕꯁꯦ ꯌꯥꯝ ꯇꯜꯂꯦ
ꯉꯥꯢꯔꯔꯣꯢ ꯑꯗꯨꯗꯤ ꯁꯥꯢꯒꯤ ꯄꯣꯁꯠ ꯍꯥꯞꯆꯤꯜꯂꯁꯦ
ꯍꯥꯞꯆꯤꯜꯂꯣ ꯍꯥꯞꯆꯤꯜꯂꯣ
ꯁꯤꯟꯕ ꯌꯥꯔꯕ
ꯍꯥꯥ
ꯑꯁꯦꯡꯀꯤ ꯍꯥꯞꯆꯤꯟ ꯌꯥꯔꯕꯣ
ꯉꯥꯏꯈꯣ ꯇꯥꯟꯅꯈꯤꯁꯦ
ꯑꯩ ꯉꯥꯏꯕ ꯇꯜꯂꯦ ꯍꯥꯢꯔꯣ ꯑꯩ ꯉꯥꯏꯅꯤꯡꯗꯦ
ꯑ ꯇꯧ ꯇꯧꯔꯛꯀꯅꯨ ꯑꯩ ꯃꯇꯧ ꯇꯧꯔꯛꯀꯅꯨ ꯑꯩ ꯃ ꯇꯧ ꯇꯧꯔꯛꯀꯅꯨ
ꯑꯗꯣ ꯆꯦꯡ ꯃꯦꯟꯁꯤꯜꯂꯣ ꯑꯩꯗꯤ ꯁꯥꯏ ꯑꯣꯏꯗꯣꯏꯁꯦ ꯑꯩꯒꯤ ꯑꯩꯒꯤꯗꯤ ꯆꯦ ꯃꯦꯟꯁꯤꯟꯗꯣꯏꯅꯦ ꯑꯩꯗꯤ ꯑꯍꯥꯟꯕꯗ ꯁꯨꯃꯥꯏ ꯁꯨꯃꯥꯏꯅ ꯇꯧꯔꯣꯏ ꯁꯨꯃꯥꯏ ꯁꯨꯃꯥꯏ ꯇꯧꯅꯤ ꯁꯨꯃꯥꯏ ꯁꯨꯃꯥꯏꯅ ꯇꯧꯔꯣꯏ ꯑꯗꯨꯕꯨ ꯊꯥꯔꯛꯀꯦ ꯊꯥꯔꯛꯀꯦ ꯑꯗꯣ ꯅꯪ ꯑꯗꯨꯝ ꯄꯥꯅꯤꯡꯕ꯭ꯔꯣ ꯌꯥꯝ ꯁꯥꯡꯉꯤꯅꯦ ꯑꯩꯒꯤꯁꯦ
ꯑꯝ
ꯑꯩꯁꯦ ꯌꯥꯝ ꯁꯥꯡꯉꯤꯅꯦꯕ ꯑꯗꯨꯝ ꯄꯥꯅꯤꯡꯕ꯭ꯔꯣꯕ
ꯄꯥꯒꯦꯅꯦ ꯎꯝ ꯔꯤꯀꯃꯦꯟ ꯔꯤꯀ꯭ꯔꯨꯠꯃꯦꯟ ꯆꯦꯟꯒꯦꯕ
ꯑꯍꯦ ꯀꯩꯅꯣ ꯅꯪ ꯂꯥꯏꯔꯤꯛ ꯇꯝꯃꯒ ꯂꯩꯔꯣꯕ ꯑꯗꯨꯗ
ꯇꯝꯗꯦ
ꯑꯗꯨꯗꯤ ꯀꯩ ꯇꯧꯔꯒ ꯂꯩꯕ
ꯖꯨꯒꯥꯂꯤ ꯁꯨꯔꯒ
ꯍꯥꯥ
ꯖꯨꯒꯂꯤ ꯁꯨꯔꯒ
ꯎꯝ ꯑꯣ ꯀꯣ ꯚꯥꯞꯇꯥꯗꯦ ꯑꯩ ꯚꯥꯞ ꯇꯥꯖꯗ꯭ꯔꯦ
ꯍꯖꯤꯔꯥ ꯁꯨꯕ ꯈꯪꯗ꯭ꯔꯣ
ꯈꯪꯗꯦ ꯌꯥꯔꯦ ꯌꯥꯔꯦ ꯌꯥꯔꯦ
ꯑꯥ
ꯂꯩꯕꯗꯨ
ꯍꯧꯖꯤꯛꯐꯧ ꯁꯥꯏ ꯂꯩꯇꯦ ꯍꯥꯏꯁꯤꯕꯨ ꯀꯩꯒꯤ ꯑꯣꯏꯖꯥꯠꯅꯣ
ꯀꯩꯒꯤꯅꯣ ꯅꯪ ꯅꯪ ꯈꯜꯂꯣ ꯀꯩ ꯑꯣꯏꯔꯝꯒꯦꯔꯥ ꯀꯔꯤ ꯑꯣꯏꯔꯝꯒꯦꯔꯥ ꯍꯥꯏꯔꯛꯑꯣ ꯍꯥꯏꯔꯛꯑꯣ
ꯈꯪꯗꯕꯅꯤꯅꯤ ꯅꯪꯉꯣꯟꯗ ꯍꯪꯉꯏꯖꯦ
ꯈꯜꯂꯣꯕ ꯑꯗꯣ ꯀꯩꯒꯤ ꯑꯣꯏꯔꯝꯒꯦꯔꯥ ꯈꯜꯂꯣꯕ
ꯈꯟ ꯈꯟꯗꯣꯇꯥꯔꯗꯤ ꯍꯪꯗ꯭ꯔꯁꯨ ꯌꯥꯗ꯭ꯔꯣ
ꯍꯣꯏ ꯈꯜꯂꯒ ꯍꯥꯏꯔꯣ ꯄꯨꯛꯅꯤꯡꯉꯗꯤ ꯋꯥꯈꯜꯗꯗꯤ ꯋꯥꯈꯟꯗꯗꯤ ꯍꯣꯏ ꯋꯥꯈꯜꯗꯗꯤ ꯑꯃ ꯂꯩꯔꯝꯃꯤꯅ ꯑꯣ ꯁꯤ ꯑꯣꯏꯕꯌꯦ ꯁꯨꯃꯥꯏꯅ ꯑꯣꯏꯕꯒꯤ ꯃꯥꯁꯦ ꯥꯏ ꯂꯩꯔꯝꯈꯤꯔꯣꯏ ꯍꯥꯏꯕꯒꯤ ꯋꯥꯈꯜꯗꯗꯤ ꯂꯩꯔꯝꯅꯤꯅ ꯑꯗꯣ ꯋꯥꯈꯟꯗ ꯂꯩꯕꯗꯣ ꯍꯥꯏꯔꯛꯑꯣ ꯑꯣ ꯑꯗꯨꯅꯦꯕ ꯅꯦꯕ
ꯍꯣꯏ ꯃꯥꯔꯦ ꯑꯗꯨ ꯃꯛꯅꯦ
ꯅꯪꯅ ꯍꯦꯟꯅ ꯈꯪꯉꯤꯗꯨꯗꯤ
ꯍꯥꯥ
ꯋꯥꯔꯤꯗꯤ ꯅꯨꯡꯉꯥꯏ ꯍꯟꯕꯤꯅꯦꯕ
ꯁꯥ
ꯑꯥꯗ ꯌꯥꯎꯈ꯭ꯔꯕꯅꯤꯀꯣ ꯑꯗꯨꯃꯥꯏꯅ ꯍꯥꯏꯔꯛꯀꯅꯨ ꯃꯤꯁꯨ ꯅꯨꯡꯉꯥꯏꯍꯟꯕꯤ ꯑꯩꯁꯤꯅ ꯍꯧꯖꯤꯛꯐꯥꯎ ꯁꯥꯏ ꯐꯪꯗ꯭ꯔꯤꯁꯤ
ꯐꯪꯉꯤ ꯀꯩꯗꯧꯔꯒꯦ ꯍꯧꯖꯤꯛꯔ
ꯍꯥꯥ
ꯍꯧꯖꯤꯛ ꯐꯪꯉꯁꯤꯗꯤ
ꯑꯗꯨꯅꯤ ꯑꯗꯨꯅꯤ ꯑꯗꯨꯒꯤ ꯑꯣꯏꯔꯝꯅꯦ ꯑꯩꯁꯨ ꯑꯗꯨꯝ ꯈꯟꯒꯟꯕꯅꯦ ꯑꯩꯁꯦ ꯀꯩꯒꯤꯅꯣ ꯍꯧꯖꯤꯛꯐꯥꯎ ꯁꯥꯏ ꯐꯪꯗꯣꯏꯁꯦ ꯅꯪ ꯑꯣꯏꯔꯝꯃꯦ
ꯎꯝ ꯁꯥꯏꯗꯤ ꯀꯩꯅꯣ ꯈꯪꯉꯕꯣ
ꯅꯠꯇ꯭ꯔꯣ
ꯁꯥꯏ ꯍꯥꯏꯖꯦ ꯀꯩꯅꯣ ꯈꯪꯉꯕꯕ ꯑꯗꯣ
ꯈꯪꯉꯦ ꯀꯔꯤꯔꯣ
ꯀꯩꯅꯣ ꯍꯥꯏ ꯑꯣꯏꯔꯛꯑꯣꯅꯦ
ꯑꯥ ꯀꯩꯅꯣ ꯀꯃꯥꯏꯅ ꯑꯥ ꯀꯩꯒꯤꯅꯣ ꯅꯪ ꯅꯪꯅ ꯈꯪꯗ꯭ꯔꯔꯤꯕꯒꯤꯔꯣ
ꯈꯪꯗꯦꯕꯥ
ꯑꯁ
ꯑꯗꯣ ꯅꯪꯗꯤ ꯂꯩꯇ꯭ꯔꯤꯕꯣ ꯍꯧꯖꯤꯛ ꯐꯥꯎ ꯂꯩꯗꯤ ꯂꯩꯔꯔꯝꯅꯤꯗ ꯅꯪꯗꯤ ꯑꯗꯨꯅꯦ ꯂꯩꯔꯝꯃꯦ ꯀꯩꯒꯤ ꯃꯥꯅ ꯊꯥꯗꯣꯛꯄꯤꯔꯝꯕ꯭ꯔꯣ ꯅꯪ ꯃꯥꯅ ꯊꯥꯗꯣꯛꯄꯤꯔꯝꯃꯤꯔꯣ
ꯌꯦꯁ
ꯀꯩꯒꯤ
ꯑꯦꯚ꯭ꯔꯤ ꯋꯥꯟ ꯗꯤꯖꯔꯚ ꯕꯦꯇꯔ
ꯃꯥꯗꯨ ꯃꯤ ꯇꯥꯡꯕ꯭ꯔ
ꯍꯝ
ꯃꯥꯗꯣ ꯃꯤꯠ ꯇꯥꯡꯕ꯭ꯔꯕ
ꯇꯥꯡꯗꯦ ꯇꯥꯡꯗꯦ
ꯑꯗꯨ ꯀꯩꯒꯤꯅꯣ ꯅꯪ ꯁꯤꯃꯨꯛ ꯐꯖꯕꯁꯦ ꯅꯪꯕꯨ ꯊꯥꯗꯣꯛꯔꯒ ꯆꯠꯂꯤꯁꯦ
ꯀꯩꯕꯥ
ꯁꯤꯃꯨꯛ ꯐꯕ ꯐꯖꯕ ꯅꯪꯁꯦ ꯁꯤꯃꯨꯡ ꯃꯔꯝ ꯃꯛꯄ ꯁꯤꯃꯨꯡ ꯐꯖꯕ ꯅꯪꯁꯦ ꯀꯃꯥꯏꯅ ꯊꯥꯗꯣꯛꯔꯒ ꯆꯠꯂꯤꯅꯣꯕ ꯃꯤꯠ ꯇꯥꯡꯕ ꯃꯥꯜꯂꯦ ꯃꯥꯁꯦ ꯈꯪꯗꯦꯌꯦ ꯐꯖꯔꯝꯃꯤꯅ
ꯑꯩ ꯎꯔꯕꯣ ꯅꯪ
ꯑꯍꯥ ꯍꯥ ꯍꯣꯏ ꯎꯈ꯭ꯔꯦ ꯃꯪꯗ ꯑꯗꯨꯝ ꯂꯥꯛꯑꯦ
ꯎꯝ
ꯑꯍ
ꯑꯉꯥꯡꯅꯤ ꯍꯥꯏꯕꯋꯥꯅꯤ ꯋꯥꯔꯤ ꯇꯥꯕꯅꯤ
ꯍꯥ ꯍꯥ ꯍ ꯋꯥꯈꯜ ꯅꯨꯡꯉꯥꯏꯇ꯭ꯔꯤꯕꯣ ꯍꯧꯖꯤꯛꯐꯥꯎ ꯃꯥꯅ ꯊꯥꯗꯣꯛꯄꯤꯕꯒꯤ
ꯁꯀꯨꯏꯔꯦꯗ ꯊꯥ ꯃꯉꯥꯃꯨꯛ ꯁꯨꯔꯛꯑꯦꯗ
ꯑꯣ
ꯎ ꯀꯥꯎꯔꯦꯗ
ꯊꯥ ꯑꯗꯨꯝ ꯀꯥꯎꯊꯣꯛꯄ ꯍꯦꯟꯃꯟꯗ꯭ꯔꯣ ꯊꯥ ꯃꯉꯥ ꯃꯅꯨꯡꯗ ꯑꯗꯨꯝ ꯀꯥꯎꯊꯣꯛꯄ꯭ꯔꯣꯕ
ꯀꯥꯎꯕꯨꯗꯤ ꯀꯥꯎꯗꯦ ꯁꯨꯝ ꯑꯣꯏꯔꯣꯏꯗꯕ ꯄꯣꯠꯅꯦ ꯈꯟꯖꯤꯜꯂꯨꯔ ꯀꯩꯗꯧꯔꯨꯅꯤ
ꯑꯗꯨꯅꯦ ꯑꯗꯨꯅꯦ ꯑꯗꯨꯕꯨꯗꯤꯅꯦ ꯍꯣꯏ ꯆꯍꯤ ꯀꯌꯥ ꯅꯨꯡꯁꯤꯟꯅꯔꯝꯒꯦ
ꯃꯉꯥ
ꯎꯍ ꯌꯥꯝꯃꯦꯍ ꯑꯩꯒꯤ ꯋꯥꯈꯜ ꯎꯍ ꯌꯥꯎꯋꯦ ꯌꯥꯝꯃꯦ ꯌꯥꯝꯃꯦ
ꯑꯩ ꯅꯨꯄꯤ ꯀꯣꯏꯕ ꯅꯨꯄꯤ ꯀꯣꯏꯕꯗ ꯃꯤ ꯌꯥꯝ ꯀꯣꯏꯗꯦꯕ ꯑꯃꯃꯝ ꯈꯛ ꯀꯣꯏꯕ
ꯍꯥꯥ
ꯅꯨꯄꯤ ꯀꯣꯏꯕꯗ ꯑꯅꯤ ꯑꯍꯨꯝ ꯀꯣꯏꯗꯦꯕ ꯑꯃꯃꯝꯈꯛ ꯀꯣꯏꯕ ꯑꯗꯨꯒꯤ
ꯍꯥꯥ
ꯅꯨꯄꯤ ꯀꯣꯏꯕꯗꯅꯦ
ꯎꯨꯝ
ꯃꯌꯥꯝ ꯃꯌꯥꯝ ꯀꯣꯏꯕꯗꯣ ꯍꯩꯅꯗꯦꯕ
ꯍꯣꯏ ꯗꯨꯅ ꯐꯕꯅꯦ
ꯑꯃꯈꯛꯇ ꯐꯖꯅ ꯈꯪꯅꯕꯗꯨꯅ ꯐꯩꯌꯦꯕ
ꯎꯨꯝ
ꯗꯨ ꯀꯥꯏꯅꯔꯀꯥꯟꯗ ꯑꯩ ꯂꯣꯡꯅ ꯇꯥꯔ ꯂꯩꯍꯧ
ꯍꯥ ꯍꯥ ꯍ ꯍꯥ ꯍꯥꯍꯥ ꯑꯗꯨꯒꯤꯅꯦ ꯑꯅꯤ ꯑꯍꯨꯝ ꯊꯝꯃꯣ ꯍꯥꯏꯔꯤ